ꯑ
ꯍꯜꯂꫭ ꯇꯥꯏ ꯀꫭ
ꯍꯣꯏ
ꯀꯩꯗꯧꯔꯤꯅꫭ
ꯍꯤꯞꯄꯒ ꯂꯩꯌ‌ꯦ
ꯀꯩꯒꯤ ꯍꯤꯞꯄꯤꯕ ꯐꯝꯕ ꯌꯥꯗ꯭ꯔꯣ
ꯐꯝꯕꯗꯣ ꯑꯁ ꯐꯝꯃꯟꯕꯒꯤ ꯌꯥꯗ꯭ꯔꯦꯕ ꯑ
ꯄꯨꯛ ꯀꯪꯉꯕꯣ
ꯄꯨꯛꯁꯨ ꯌꯥꯗ꯭ꯔꯦ ꯄꯨꯛꯁꯨ ꯌꯥꯗ꯭ꯔꯦ ꯄꯨꯛ ꯂꯥꯎꯕꯤꯒ ꯃꯥꯜꯂꯦ
ꯄꯨꯛꯂꯥꯎꯕꯤ ꯉꯥꯗꯣ
ꯍꯣꯏ ꯉꯥꯥꯡꯗꯣ ꯑꯗꯨ ꯃꯥꯟꯁꯤꯜꯂꯦ꯫
ꯐꯤꯒꯥꯔꯗꯣ ꯃꯥꯜꯂꯗꯤ ꯌꯥꯔꯔꯣꯏꯗ ꯅꯨꯄꯤꯅ ꯌꯥꯔꯔꯣꯏꯗ
ꯅꯨꯄꯤ ꯅꯨꯄꯤ ꯅꯨꯄꯤꯁꯨ ꯌꯥꯗ꯭ꯔꯦꯍꯣꯏ ꯐꯤꯒꯔꯅ ꯌꯥꯗꯕꯅ ꯐꯤꯒꯔꯁꯨ ꯀꯦꯄꯤꯇꯦꯜ ꯕꯤꯁꯦꯞ ꯑꯣꯟꯈ꯭ꯔꯦꯕ
ꯁꯤꯤꯒꯦꯗ ꯑꯃꯨꯛ ꯌꯥꯗ꯭ꯔꯗꯤ ꯌꯥꯔꯔꯣꯏꯌꯦ ꯁꯛꯇꯣ ꯌꯥꯗꯕꯅꯤꯅ
ꯈꯪꯗꯦ
ꯆꯠꯁꯨ ꯌꯥꯗꯦ ꯐꯤꯒꯥꯔꯁꯨ ꯌꯥꯗꯦ ꯀꯅꯥꯅ ꯌꯥꯅꯤꯡꯗꯣꯏꯕ
ꯁꯛꯇꯤ ꯌꯥꯕꯅꯤꯍꯦ ꯑꯗꯨꯝ ꯃꯤꯅ ꯃꯤꯅꯗꯤ ꯀꯩꯅꯣ ꯄ꯭ꯔꯣꯄꯣꯖꯦꯜ ꯃꯌꯥꯝ ꯇꯧꯔꯛꯑꯦꯕ ꯑ ꯉꯥꯎꯅꯕꯅꯦ ꯑꯗꯨꯒ ꯄꯨꯛ ꯑꯃꯨ ꯎꯕꯗꯗꯤ ꯌꯥꯗ꯭ꯔꯕ
ꯀꯣꯛꯛꯇꯒꯤ ꯂꯣꯏꯅ ꯍꯟꯈ꯭ꯔꯕ ꯂꯩꯖꯥꯕꯤꯁꯦ
ꯑꯗꯨꯗꯒꯤ
ꯅ ꯈꯔ ꯁꯖꯩꯅ ꯇꯧꯕꯅꯦ ꯈꯔ ꯁꯖꯩꯅ ꯇꯧꯕꯅꯦ ꯅꯣꯛꯅꯤꯡꯕ ꯋꯥꯍꯩ ꯑꯃ ꯍꯥꯏꯕꯤꯌꯨꯔꯥ
ꯍꯥꯏꯌꯣꯅꯦ
ꯅꯪ ꯃꯄꯥꯟꯗ ꯂꯩꯕ꯭ꯔꯥ ꯃꯅꯨꯡꯗ ꯂꯩꯕ꯭ꯔꯥ
ꯑꯩꯁꯦ ꯀꯩꯅꯣꯗ ꯂꯩꯌꯦꯦ ꯋꯥꯁꯔꯨꯝꯗ ꯂꯩꯌꯦ
ꯑꯣ ꯑꯗꯨꯃꯥꯏꯅ ꯑꯣꯏꯕ꯭ꯔꯥ
ꯍꯥꯏ
ꯀꯩꯒꯤ ꯄꯥꯟ ꯂꯩ ꯌꯥꯗ꯭ꯔꯣ
ꯄꯨꯛ ꯅꯨꯡꯉꯥꯏꯇꯕꯒꯤ
ꯆꯃꯜ ꯂꯩꯅꯦ ꯊꯕꯛꯇꯤ ꯇꯧꯗꯦ ꯆꯥꯕꯩꯗꯤ ꯂꯦꯞꯇꯦꯅꯦ
ꯁꯤ ꯊꯕꯛꯁꯨ ꯑꯗꯨꯝ ꯇꯧꯕꯅꯦ ꯅꯨꯡꯊꯤꯟ ꯅꯨꯡꯗꯥꯡ ꯑꯍꯤꯡ ꯈꯪꯦ ꯑꯗꯨꯝ ꯇꯧꯅꯦ ꯊꯕꯛꯇꯤ
ꯅꯣꯏ ꯗ꯭ꯌꯨꯇꯤꯅ ꯆꯥꯕ
ꯅꯥꯏ ꯑꯁ ꯃꯔꯛ ꯃꯔꯛꯇꯤ ꯏꯁꯇꯦꯠ ꯏꯁꯇ꯭ꯔꯦꯠ ꯁꯤꯞ ꯇꯧꯋꯦꯕ ꯑꯗꯨꯒꯤ ꯑꯁ
ꯄꯥꯗꯔ ꯋꯥ ꯅꯃ ꯂꯩꯔꯤꯁꯦ
ꯋꯥꯁꯨꯝꯗꯅꯦ
ꯑꯩꯅ ꯍꯥꯏꯕꯗꯤ ꯑꯗꯨꯗ ꯅꯠꯇꯦ
ꯈꯪꯉꯁꯨ ꯍꯥꯏꯅꯤꯡꯗꯕ ꯃꯥꯜꯂꯦꯗ ꯁꯤꯀ꯭ꯔꯦꯠ ꯂꯥꯛꯑꯣ
ꯑꯁ ꯑꯩꯈꯣꯏꯗꯤ ꯋꯥꯁꯔꯨꯝꯗ ꯂꯩꯗ꯭ꯔꯗꯤ ꯀꯥꯏ ꯂꯩꯗꯣꯏꯅꯣ
ꯎꯝ ꯁꯤ ꯃꯅꯝꯅ ꯑꯃ ꯂꯩꯕ꯭ꯔꯣ
ꯎ ꯃꯤ ꯃꯌꯥꯝꯒꯤ ꯅꯝꯃꯒ ꯂꯩꯕꯅꯦ
ꯇꯜꯂꯦ ꯑꯗꯨꯗꯤ
ꯑꯁ ꯃꯔꯛ ꯃꯔꯛꯇꯗꯤ ꯌꯥꯝ ꯀꯟꯕꯁꯨ ꯌꯥꯎꯕꯅꯤꯍ
ꯂꯩꯁꯥꯕꯤ ꯐꯪꯗ꯭ꯔꯕꯅꯤꯅ ꯀꯥꯡꯒ ꯁꯥꯟꯅꯩꯔꯣ ꯇꯣꯏꯂꯦꯠꯇ
ꯎꯄꯥꯌ ꯂꯩꯇꯦ
ꯇꯤꯚꯤ ꯑꯣꯏꯔꯣꯅ ꯆꯏꯅ
ꯃꯔꯥꯡ ꯃꯔꯥꯡ ꯀꯗꯗꯤꯌꯥ
ꯊꯤꯔꯁꯤꯔꯣ ꯅꯪꯒꯤ ꯑꯃ ꯇꯨꯂꯦꯠꯇ ꯂꯩꯗꯣꯏꯁꯤꯔꯣ
ꯊꯤꯔꯁꯨꯅꯦ ꯑꯝꯇ꯫
ꯅꯪꯁꯨ ꯈꯔ ꯍꯣꯠꯅꯧꯅꯦ ꯄꯨꯛꯇꯣ ꯀꯪꯍꯜꯂꯨꯅꯦ ꯈꯔ
ꯍꯣꯏ ꯑꯗꯨꯕꯨꯗꯤ ꯍꯣꯠꯅꯒꯦꯅꯦ
ꯐꯤꯒꯔ ꯈꯔ ꯇꯥꯔꯗꯤ ꯂꯩꯁꯥꯕꯤꯁꯤꯡꯅꯁꯨ ꯌꯥ ꯀꯅꯥꯅ ꯈꯪ ꯌꯥꯔꯛꯑꯗꯤ ꯏ ꯀ꯭ꯔ ꯐꯔꯦꯗꯤ
ꯁꯦꯝꯃꯍꯣꯔꯅꯤ ꯅꯪ ꯀꯩ ꯌꯦꯟꯁꯥꯡ ꯆꯥꯕ꯭ꯔꯣ ꯍꯧꯖꯤꯛ ꯉꯁꯤ ꯑꯩꯍꯥꯛ ꯅꯨꯡꯗꯥꯡꯒꯤ
ꯑꯁꯤꯁꯦ ꯃꯊꯦꯜ ꯃꯤꯛꯁ ꯌꯥꯝ ꯌꯥꯝꯃꯦ ꯑꯗꯣ ꯀꯩ ꯀꯩꯩꯅꯣ ꯆꯥꯕꯗꯣ ꯌꯥꯝꯃꯟꯗꯅ ꯑꯃꯨꯛ ꯀꯥꯎꯔꯦꯅꯦ ꯑꯣ ꯑꯂꯨꯔ ꯈꯥꯃꯦꯟ ꯑꯁꯥꯡꯕꯤꯒ ꯈꯥꯃꯦꯟ ꯑꯈꯥꯕꯤꯗꯣ ꯑꯗꯨꯒ
ꯑꯥ ꯑꯩꯗꯤ
ꯍꯋꯥꯏꯖꯥꯔ ꯍꯥꯞꯄꯒ ꯊꯣꯡꯉ ꯆꯥꯔꯦ ꯀꯥꯡꯁꯣꯏ
ꯑꯗꯨꯒꯤꯅꯦꯕ ꯅꯪ ꯉꯁꯥꯏ ꯍꯦꯛ ꯋꯥ ꯉꯥꯡꯕꯗꯣ ꯃꯅꯝ ꯅꯝꯃꯦꯕ
ꯑꯣꯏꯕ꯭ꯔꯥ ꯑꯗꯨꯅ
ꯈꯔ ꯈꯔ ꯕ꯭ꯔꯁ ꯇꯧꯕꯁꯨ ꯇꯝꯃꯣꯅꯦ ꯀꯩꯅꯣ
ꯑꯩꯈꯣꯏꯗꯤ ꯅꯨꯡꯇꯤꯒꯤ ꯇꯧꯔꯤꯅꯦ
ꯀꯩꯒꯤꯅꯣ ꯍꯧꯖꯤꯛ ꯅꯝꯃꯤꯁꯤꯅ ꯑꯗꯨꯗꯤ
ꯑꯗꯨꯅ ꯍꯥꯎꯃꯟꯕꯒꯤ ꯊꯣꯛꯏꯕ
ꯆꯥꯛ ꯍꯦꯛ ꯆꯥꯊꯣꯛꯑꯒ ꯈꯔ ꯈꯔꯗꯤ ꯃꯇꯝꯁꯤꯗ ꯕ꯭ꯔꯁ ꯇꯧꯕ ꯅꯪꯅ ꯉꯁꯥꯏ ꯇꯥꯕ꯭ꯔꯣ ꯍꯥꯏꯕꯗꯣ ꯑꯗꯨꯗꯒꯤ ꯃꯅꯝꯗꯣ ꯐꯥꯛ ꯐꯥꯛ ꯊꯣꯛꯈ꯭ꯔꯦꯕ
ꯎꯁ ꯈꯪꯗ꯭ꯔꯦꯗ ꯃꯅꯝꯐꯥꯎ ꯑꯥ ꯌꯥꯎꯅ ꯂꯥꯛꯑꯗꯤ ꯈꯪꯗ꯭ꯔꯦ ꯑꯩꯁꯦ ꯌꯥꯝ ꯀꯟꯕ ꯃꯥꯜꯂꯦ ꯍꯋꯥꯏꯖꯥꯔ ꯆꯕꯒꯤ
ꯍꯋꯥꯏ ꯖꯥꯔ ꯆꯥ ꯑꯃ ꯅꯪ ꯅꯔꯥꯡ
ꯆꯥꯔꯗꯤ ꯃꯅꯝꯗꯤ ꯊꯣꯛꯄ ꯇꯥꯕꯅꯤ ꯀꯩꯅꯣ
ꯍꯣꯏ ꯆꯥꯒꯅ ꯍꯥꯏꯕ ꯅꯠꯇꯦꯗ ꯆꯥꯕ ꯂꯣꯏꯔꯒ ꯕ꯭ꯔꯁ ꯇꯧꯒꯂ ꯀꯣꯜ ꯀ ꯇꯨꯠꯄꯦꯁꯇꯣ ꯐꯖꯅ
ꯑꯗꯨꯕꯨꯗꯤ ꯇꯧꯋꯤꯗ ꯅꯪꯉꯣꯟꯗꯒꯤ ꯍꯦꯜꯂꯝꯅꯤꯗ ꯅꯥꯟꯕ ꯆꯥꯡꯗꯤ
ꯑ ꯅꯥꯟꯃꯟꯗꯅ ꯂꯪꯇ꯭ꯔꯤꯛ ꯂꯪꯕꯔ꯭ ꯅꯪꯁꯣ
ꯎꯝ ꯗꯥꯏꯃꯟꯒ ꯆꯞ ꯃꯥꯟꯅꯩ
ꯑꯣ
ꯅꯪꯗꯤ ꯀꯩ ꯃꯊꯦꯜ ꯆꯥꯔꯒꯦ
ꯆꯥꯔꯣꯏꯗ ꯇꯜꯂꯦ ꯊꯣꯡꯕ
ꯚꯥꯏ ꯇꯧꯔꯤꯔꯣ
ꯄꯨꯛ ꯌꯥꯗꯕꯅꯤ ꯆꯥꯔꯔꯣꯏ
ꯎꯝ ꯑꯃꯑꯣꯛ ꯆꯈꯥꯎ ꯏꯅꯥ ꯊꯣꯛꯑꯗꯅ ꯀꯔꯤ ꯐꯤꯒꯔ ꯐꯕ꯭ꯔꯕꯨ ꯑꯣ ꯁꯤꯗꯅ ꯇꯣꯛꯀꯥꯅꯤꯀꯣ ꯑꯥ ꯏꯁꯤꯡꯅ ꯈꯥꯡꯕ ꯌꯥꯕ꯭ꯔꯣ
ꯑꯥ
ꯏꯁꯤꯡꯗꯤ ꯄꯩꯁꯥ ꯄꯤꯔꯃꯨꯛ ꯂꯩꯌꯦ ꯅꯨꯡꯁꯤꯠ ꯑꯣꯏꯅ ꯆꯥꯔꯨꯗꯅ
ꯑꯁ ꯅꯅꯨꯡꯁꯤꯠꯁꯨ ꯅꯨꯡꯁꯤꯠ ꯆꯨꯂꯥꯏ ꯅꯨꯡꯁꯤꯠꯁꯨ ꯂꯩꯔꯒ ꯁꯣꯔ ꯍꯣꯟꯕꯅꯦ ꯀꯩꯅꯣ
ꯑꯣ ꯑꯩꯉꯣꯟꯗꯒꯤ ꯂꯩꯔꯣ ꯑꯗꯨꯗꯤ ꯑꯩ ꯅꯨꯡꯁꯤꯠꯇꯨ ꯊꯥꯔꯛꯀꯦ
ꯅꯉꯣꯟꯗꯥꯒꯤꯗꯤ ꯀꯔꯔꯕꯣꯟꯟꯗꯥꯏ ꯃꯌꯥꯝ ꯀꯕꯣꯟꯗꯥꯏ ꯑꯁꯥꯏ ꯃꯌꯥꯝꯗꯣ ꯇꯜꯂꯦ
ꯁꯨꯝꯗꯣꯛꯑꯒ ꯊꯥꯔꯛꯇꯣꯏꯅꯦ
ꯎꯝ ꯅꯪ ꯐꯤꯜꯇꯔ ꯌꯥꯎꯗꯦ ꯇꯜꯂꯦ
ꯐꯇꯔꯤ ꯑꯩꯅ ꯑꯩꯉꯣꯟꯗ ꯌꯥꯎꯗ꯭ꯔꯁꯨ ꯃꯤꯒꯤ ꯌꯥꯎꯋꯦ
ꯅꯪꯉꯣꯟꯗꯒꯤ ꯊꯣꯛꯂꯛꯕꯗꯣ ꯁꯥ ꯅꯪꯉꯣꯟ ꯅꯉꯣꯟꯗꯒꯤ ꯊꯣꯛꯂꯛꯄꯗꯣ ꯁꯥꯒꯅꯦꯕ ꯏꯉꯣꯏꯕ
ꯀꯨꯂꯔꯁꯨ ꯌꯥꯎꯔ ꯊꯥꯔꯛꯀꯦ ꯑꯗꯨꯗꯤ꯫
ꯑꯍꯪ ꯀꯨꯜꯂꯔ ꯄꯥꯝꯗꯦ ꯀꯨꯜꯂꯔꯗꯒꯤ ꯊꯣꯛꯄꯗꯣ ꯃꯅꯝ ꯅꯝꯊꯤꯌꯦꯕ꯫
ꯄꯔꯁꯦꯟ ꯑꯣꯐ ꯄꯤꯅꯤꯌꯦ ꯑꯩꯗꯤ ꯃꯤꯅꯗꯤ ꯅꯪꯒꯤ ꯐꯤꯇꯤ꯫ ꯐꯔꯁꯦ ꯄꯤꯔꯣꯏꯌꯦ꯫
ꯀꯨꯂꯔꯗꯨꯒꯤ ꯊꯣꯛꯄꯗꯁꯨ ꯃꯅꯝ ꯅꯝꯊꯤꯑꯕ ꯑꯗꯨ ꯇꯜꯂꯦꯕ
ꯑꯩꯉꯣꯟꯗꯒꯤ ꯂꯧꯅꯤꯡꯗꯦ ꯍꯥꯏꯌꯣ ꯑꯗꯨꯗꯤ
ꯂꯧꯅꯤꯡꯗꯦ ꯂꯧꯅꯤꯡꯕ ꯑꯃꯕꯨꯗꯤ ꯌꯥꯎꯋꯦ ꯀꯩꯅꯣ ꯈꯪꯗꯦ꯫
ꯋꯥꯊꯤ꯫
ꯅꯪ ꯅꯪ ꯅꯪ ꯅꯨꯄꯥ ꯆꯦꯜꯂꯤ ꯍꯥꯏꯗꯤ
ꯀꯅꯥꯅ ꯍꯥꯏꯔꯤꯕ꯫
ꯏꯃꯥꯟꯅꯕ ꯑꯃꯅ ꯍꯥꯏꯔꯝꯃꯤꯅꯑꯦ
ꯅꯃꯥꯟꯅꯕ ꯀꯅꯥ ꯈꯪꯗꯦꯅꯦ ꯑꯩꯒꯤ ꯑꯗꯨꯒꯨꯝꯕ ꯄꯥꯎ ꯈꯪꯗꯦꯅꯦ
ꯏꯃꯥꯟꯅꯕ ꯑꯩꯒ ꯍꯦꯛ ꯆꯠꯃꯤꯟꯅꯕꯗꯣ ꯃꯥꯅ ꯉꯔꯥꯡ ꯅꯍꯥꯟꯐꯣꯝ ꯇꯧꯔꯛꯑꯦ ꯇꯧꯔꯛꯑꯒ ꯅꯪ ꯆꯦꯜꯂꯦ ꯈꯣꯠꯂꯦ ꯍꯥꯏꯌꯦ ꯑꯗꯨꯁꯨ ꯑꯥ ꯀꯩꯅꯣꯗ꯫
ꯀꯩ ꯑꯥꯗ
ꯑꯥ ꯇꯔꯣ ꯈꯪꯗꯦꯅꯦ ꯑꯩꯗꯤ ꯑꯗꯨꯒꯨꯝꯕ ꯄꯥꯎ ꯈꯪꯗꯦ꯫ ꯉꯥꯛꯏꯅꯦ ꯅꯪ ꯍꯥꯏꯔꯒ
ꯍꯥꯏꯔꯒ ꯑꯃꯨꯛꯀꯗ ꯌꯨꯝꯗ ꯍꯜꯂꯛꯑꯦ ꯍꯥꯏꯌꯦ
ꯋꯥꯊꯤꯗꯤ ꯅꯣꯏ ꯂꯩꯀꯥꯏ ꯃꯤꯅꯦꯔꯣ ꯍꯥꯏꯔꯛꯏꯗꯣ ꯅꯉꯣꯟꯗ꯫
ꯑꯩ ꯏꯃꯥꯟꯅꯕ ꯑꯩꯒ ꯍꯦꯛ ꯍꯦꯛ ꯆꯠꯃꯤꯟꯅꯕꯗꯣ ꯃꯥꯅ ꯍꯥꯏꯔꯝꯕꯅꯦ꯫
ꯌꯥꯝꯃꯦꯗ ꯅꯪꯒꯤ ꯅꯃꯥꯟꯅꯕꯁꯨ꯫ ꯃꯐꯝ ꯈꯨꯗꯤꯡꯒꯤ ꯅꯃꯥꯟꯅꯕ ꯂꯩꯔ꯫
ꯅꯪꯒꯤ ꯅꯨꯄꯥꯗ ꯅꯪꯅ ꯅꯪꯒꯤ ꯈꯨꯠꯇ ꯂꯩꯕꯅꯤ ꯍꯥꯏꯌꯦ ꯑꯗꯨꯒꯤ ꯃꯣꯏ ꯏꯃꯨꯡꯅ ꯌꯥꯗꯕꯒꯤ ꯇꯥꯟꯊꯣꯛꯄꯅꯤ ꯍꯥꯏꯌꯦ
ꯌꯥꯔꯦ ꯃꯊꯤꯗꯤ
ꯑꯗꯨꯃꯥꯏ ꯍꯥꯏꯔꯝꯃꯦ ꯆꯨꯝꯕ꯭ꯔꯅꯦ꯫
ꯆꯨꯝꯃꯝꯕꯁꯨ ꯌꯥꯏ ꯅꯨꯄꯥꯗꯤ ꯅꯨꯄꯤ ꯃꯤꯨꯠꯇ ꯂꯩꯒꯗꯕꯅꯤ ꯀꯩꯅꯣ
ꯑꯩꯈꯣꯏꯗꯤ ꯑꯗꯨꯒꯨꯝꯕ ꯅꯠꯇꯦ ꯅꯪꯒꯤ ꯅꯨꯄꯥꯗꯣ ꯌꯥꯝ ꯆꯣꯜꯂꯤꯍꯦ ꯑꯗꯨꯗꯤ꯫
ꯑꯁ ꯑꯩ ꯅꯨꯡꯁꯤꯕꯩꯅꯤꯅꯦ꯫
ꯏꯁ ꯅꯨꯡꯁꯤꯕꯤꯒꯤ ꯅꯪꯅ ꯑꯣꯠꯂꯤꯔꯣ꯫
ꯑꯣꯠꯄꯗꯤ ꯑꯣꯠꯇꯦꯗ ꯅꯨꯡꯁꯤꯕꯤ ꯂꯨ ꯅꯥꯟꯅ ꯊꯝꯃꯤꯕ꯫
ꯎ ꯑꯗꯨ ꯊꯝꯗꯦ ꯍꯥꯏꯌꯦ ꯅꯪꯅ ꯇꯧꯅꯤꯡ ꯇꯧꯅꯤꯡꯕ
ꯆꯥꯡꯗꯣ ꯇꯧꯋꯤ ꯍꯥꯏ ꯑꯗꯨꯒꯤ ꯃꯣꯏ ꯏꯃꯨꯡꯅ ꯌꯥꯗꯕꯒꯤ ꯇꯥꯟꯊꯣꯛꯄꯅꯤ ꯍꯥꯏꯌꯦ꯫
ꯑꯗꯨꯃꯛꯇꯤ ꯇꯧꯗꯦ ꯑꯗꯨꯃꯛꯇꯤꯗꯤ ꯁꯥꯊꯤꯗꯍꯦ ꯆꯊꯤꯗꯤꯍꯦ ꯑꯗꯨꯃꯛꯇꯤ ꯑꯩ
ꯃꯤꯅꯍꯌꯦ
ꯃꯤꯅ ꯍꯥꯏꯕꯗ ꯄꯪ ꯄꯪꯊꯥ ꯊꯥꯖꯔꯨꯔꯥꯅꯨ꯫
ꯊꯥꯖꯩ ꯀꯩꯅꯣ ꯑꯩ ꯃꯔꯨꯞ ꯑꯣꯏꯕꯅꯤꯅ ꯍꯥ
ꯅꯪꯒꯤ ꯃꯔꯨꯞꯇꯗꯤ ꯑꯩꯅ ꯍꯦꯜꯂꯤꯅꯦ ꯅꯆꯦ ꯑꯩꯅ ꯍꯥꯏꯕ ꯇꯥꯎꯅꯦ
ꯅꯪꯗꯤ ꯃꯤꯅ ꯌꯨꯝ ꯆꯠꯈ꯭ꯔꯦ ꯀꯩꯅꯣ ꯑꯗꯨꯒ ꯑꯃꯨꯛꯀ ꯍꯜꯂꯒꯦ꯫
ꯆꯠꯇꯦ ꯆꯠꯇꯦꯀꯣ ꯆꯠꯇꯦ ꯑꯩ꯫
ꯈꯔ ꯈꯔꯁꯨ ꯃꯥꯏ ꯉꯥꯛꯅꯁꯦ ꯀꯩꯅꯣ꯫
ꯑ ꯑꯗꯥꯃꯣꯔꯥ ꯑꯣꯏꯅ ꯇꯧꯔꯗꯅ ꯅꯪꯁꯨ꯫ ꯑꯗꯥ ꯃꯣꯔꯥ ꯑꯣꯏꯅꯤ ꯅꯪꯁꯨ ꯄꯩꯁꯥ ꯅꯪ ꯅꯨꯄꯤꯅ ꯉꯝꯅꯤ
ꯅꯨꯄꯤꯅꯕꯨ ꯂꯝ ꯍꯦꯜꯂꯗꯤ ꯎꯝ꯫
ꯎꯝ ꯁꯠꯇꯨꯒ ꯃꯥꯂꯦ
ꯈꯔ ꯇꯧꯕꯅꯦ
ꯅꯨꯄꯤꯅ ꯉꯝꯅꯤ ꯅꯪꯗꯤ
ꯇꯧꯕ ꯌꯥꯏꯅ ꯄꯪꯇꯧ ꯇꯧꯕ ꯌꯥꯗꯦꯗꯤ ꯃꯣꯏꯅ
ꯈꯨꯠꯂꯥꯏꯕꯣꯏꯒꯤ ꯗꯥꯏꯂꯣꯛꯅꯤꯅꯦ
ꯀꯅꯥꯔꯣ ꯈꯨꯠꯂꯥꯏꯕꯣꯏ꯫
ꯇꯧꯕ ꯌꯥꯏꯅ ꯄꯪꯇꯧ ꯇꯧꯒꯅꯨ ꯍꯥꯏꯕꯗꯣ ꯈꯨꯂꯥꯏꯕꯣꯏꯒꯤ ꯗꯥꯏꯂꯣꯒꯅꯤꯅꯦ
ꯅꯪ ꯁꯛ ꯁꯛꯇꯣ ꯔꯥꯁꯤꯗꯣ ꯅꯨꯄꯤꯅ ꯉꯝꯗꯧ ꯃꯥꯜꯂꯦꯕ
ꯔꯥꯁꯤ ꯌꯥꯝ ꯂꯩꯕ꯭ꯔꯣ
ꯎꯝ ꯅꯨꯄꯤꯅ ꯉꯝꯕꯩ ꯔꯥꯁꯤ ꯌꯥꯝ ꯂꯩꯑꯦꯕ ꯑꯗꯥ ꯃꯣꯔꯥ ꯑꯣꯏꯅꯤ ꯍꯥꯏꯕꯒꯤ꯫ ꯃꯥꯏꯗ ꯄꯥꯜꯂꯦꯕ ꯅꯪꯒꯤꯗꯨ
ꯉꯝꯕ ꯄꯣ ꯅꯠꯇꯦꯗ ꯃꯣꯏꯅ
ꯅꯨꯡꯕꯨ ꯅꯨꯡꯁꯤꯔꯗꯤ
ꯁꯨꯉꯝ ꯉꯝꯃꯣꯏꯗ
ꯀꯅꯥꯅ ꯈꯪ
ꯑꯩꯈꯣꯏꯗꯤ ꯃꯔꯛ ꯃꯔꯛꯇ ꯅꯨꯡꯁꯤꯕꯒꯤ ꯑꯩꯒꯤ ꯀꯩꯅꯣꯗꯣ ꯑꯦꯛꯁꯀꯨꯝꯕꯗꯣ ꯑꯗꯨꯗ ꯐꯨꯔꯒ ꯆꯩꯔꯒ ꯃꯅꯥꯒꯨꯝꯕ ꯄꯥꯏꯔꯒ ꯆꯠꯄꯅꯦ
ꯎꯝ ꯇꯧꯔꯝꯃꯅꯤ
ꯇꯧꯕꯅꯤ ꯑꯩꯈꯣꯏꯗꯤ ꯃꯣꯏꯒꯤ꯫
ꯆꯤꯟꯗ ꯈꯛꯇꯅꯦ ꯅꯪꯅ ꯉꯝꯃꯤꯁꯦ꯫
ꯅꯠꯇꯦ꯫ ꯍꯪꯉꯣ ꯅꯪꯁꯨ ꯑꯩ ꯑꯦꯛꯁꯤꯡꯗ
ꯊꯕꯛꯇꯤ ꯇꯧꯕ ꯉꯝꯗꯦ ꯆꯤꯟꯗ ꯈꯛꯇ ꯀꯜꯂꯒ
ꯇꯧꯕꯅꯦꯍꯦ
ꯃꯤ ꯃꯃꯥꯡꯗ ꯑꯀꯟꯕ ꯁꯥꯔꯒ ꯅꯨꯄꯤ ꯃꯃꯥꯡꯗꯗꯤ ꯉꯝꯗꯕ
ꯏꯁ ꯃꯤ ꯏꯁ ꯃꯤ ꯅꯨꯄꯤ ꯃꯃꯥꯡꯗ ꯀꯩꯅꯣ ꯖꯦꯟ ꯑꯣꯏꯔꯒ ꯇꯧꯕꯅꯦ ꯀꯩꯅꯣ ꯌꯥꯝ ꯉꯝꯕ ꯃꯤꯅꯦ ꯀꯩꯅꯣ
ꯉꯝꯕ ꯃꯤꯅꯤꯅꯦ
ꯍꯣꯏ ꯃꯥꯅꯦ
ꯇꯧꯕ ꯌꯥꯏꯅ ꯄꯨꯡꯇꯧ ꯇꯧꯒꯅꯨꯀꯣ ꯀꯥꯏꯅ ꯇꯧꯔ ꯄꯪꯇꯧ ꯇꯧꯕꯅꯤ
ꯏꯆꯦ ꯑꯣꯏꯔꯁꯨ ꯅꯪꯉꯣꯟꯗ ꯑꯃꯨꯛ ꯑꯣꯟꯅꯁꯤꯔꯥ ꯈꯪꯗꯦꯗ
ꯅꯪꯅꯕꯨ ꯌꯥꯔꯗꯤ ꯍꯥ
ꯅꯪꯁꯨ ꯑꯣꯏꯔꯣꯏ ꯄꯥꯔꯣꯏꯗꯕ ꯌꯥꯝ ꯇꯧꯋꯦꯗ
ꯑ ꯃꯤꯅ ꯑꯁ
ꯀꯣ ꯀꯣ ꯅꯪꯒꯤ ꯋꯥꯔꯤ ꯑꯩ ꯌꯥꯝ ꯇꯥꯏꯌꯦꯕ
ꯀꯅꯥ ꯀꯅꯥ ꯀꯩꯀꯩ ꯋꯥꯔꯤ ꯇꯥꯒꯦ
ꯀꯩꯅꯣ ꯑꯩꯈꯣꯏ ꯂꯩꯀꯥꯏꯒꯤ ꯂꯩꯁꯥꯕꯤꯅꯁꯨ ꯌꯥꯝ ꯋꯥꯔꯤ ꯂꯤꯗ
ꯑꯣ
ꯃꯊꯛꯀꯤꯁꯨ ꯃꯈꯥꯒꯤꯁꯨ
ꯑꯩ ꯑ